ꯍꯦꯜꯂꯣ ꯇꯥꯔꯕꯣ
ꯇꯥꯌꯦ
ꯑꯣ ꯀꯩꯗꯧꯔꯝꯃꯤꯅꯣ ꯍꯧꯖꯤꯛꯀꯣ
ꯁꯨꯝ ꯐꯝꯃꯝꯕꯅꯤꯗ ꯏꯟꯁꯥ ꯁꯥꯕꯅꯤꯅ ꯀꯩꯗꯧꯔꯅꯤ ꯊꯕꯛꯁꯨ ꯇꯧꯅꯤꯡꯉꯥꯏ ꯂꯩꯇꯦ ꯍꯧꯖꯤꯛ ꯐꯁꯨꯕꯁꯨ ꯀꯨꯏꯔꯦ ꯂꯣꯏꯈꯤꯕ ꯑꯗꯨ ꯉꯥꯏꯍꯥꯛ ꯄꯣꯊꯥꯔꯝꯕꯅꯤ
ꯑꯁ ꯍꯧꯖꯤꯛꯀꯥꯟꯁꯦ ꯀꯣꯏꯕꯒꯨꯝꯕ ꯌꯥꯝ ꯆꯠꯅꯤꯡꯉꯦ ꯃꯄꯥꯟ ꯢꯄꯥꯟ ꯊꯣꯛꯑꯒ ꯀꯣꯏꯕ ꯆꯠꯇꯕꯁꯨ ꯀꯨꯏꯔꯦ ꯆꯍꯤ ꯌꯥꯝꯃꯛꯄꯩꯔ ꯀꯩꯅꯣꯁꯨ ꯈꯪꯗꯦ ꯑꯗꯨꯝ ꯀꯣꯏꯕ ꯀꯥꯟꯗ ꯆꯠꯇꯕ ꯀꯨꯏꯔꯦ ꯑꯗꯩ ꯀꯣꯏꯕ ꯅꯍꯥꯟꯋꯥꯢꯗꯧꯅ ꯑꯀꯣꯏꯕ ꯌꯥꯝ ꯆꯠꯅꯤꯡꯕ ꯈꯣꯠꯄ ꯐꯥꯎꯕꯗꯣ ꯐꯥꯎꯗ꯭꯭ꯔꯦꯕꯀꯣ ꯅꯣꯏꯗꯤ ꯌꯥꯝ ꯆꯠꯇꯥꯏꯅꯦ
ꯆꯠꯂꯤ ꯆꯠꯄꯕꯨꯗꯤ ꯑꯗꯨꯁꯨ ꯅꯨꯡꯁꯥꯒꯤ ꯈꯜꯂꯨꯔꯀꯥꯟꯗ ꯆꯠꯅꯤꯡꯗꯦꯗ ꯅꯨꯡꯁꯥ ꯁꯥꯗ꯭ꯔꯗꯤ ꯈꯔ ꯑꯃꯨꯛ ꯆꯠꯅꯤꯡꯉꯦꯕꯀꯣ ꯅꯨꯡꯁꯥ ꯁꯥꯔꯗꯤ ꯆꯠꯄ ꯇꯜꯂꯦꯕ ꯁꯥꯕꯅꯤꯅ ꯑꯩꯈꯣꯏꯒꯤ ꯑꯩꯈꯣꯏ ꯃꯌꯥꯝ ꯂꯥꯡꯈ꯭ꯔꯒ ꯃꯌꯥꯝ ꯄꯨ ꯄꯨꯝꯅꯃꯛ ꯄꯨꯟꯅ ꯂꯥꯡꯈ꯭ꯔꯗꯤ ꯇꯥꯗꯦ ꯀꯩꯁꯨꯕꯨꯗꯤ ꯈꯜꯂꯣꯏꯗꯕ ꯑꯗꯨꯁꯨ ꯇꯟꯖꯜꯂꯛꯑꯦ ꯆꯠꯀꯗꯧꯕ ꯃꯔꯛ ꯃꯔꯛꯇ ꯑꯃꯨꯛ ꯃꯗꯤ ꯃꯌꯥꯝ ꯄꯨꯟꯕꯕꯨꯗꯤ ꯐꯕꯅꯤ
ꯑꯗꯨꯅꯦ ꯑꯩꯗꯤ ꯀꯣꯏꯕ ꯂꯥꯡꯕ ꯆꯠꯇꯕꯁꯨ ꯑꯗꯨꯝ ꯀꯨꯏꯔꯦꯕꯀꯣ ꯂꯣꯛꯇꯥꯛꯇꯣ ꯑꯝꯗ ꯆꯠꯂ ꯂꯦꯛꯅꯤꯡꯕꯅꯦ ꯆꯠꯀꯦ ꯆꯠꯀꯦ ꯈꯜꯂꯒ ꯆꯠꯂꯛꯇ꯭ꯔꯤꯁꯦ ꯐꯅꯌꯥꯝ ꯆꯍꯤ ꯑꯍꯨꯝ ꯃꯔꯤꯃꯨꯛꯁꯨꯁꯤꯜꯂꯛꯑꯦ
ꯑꯩꯈꯣꯏꯁꯨ ꯍꯟꯗꯛ ꯂꯣꯛꯇꯥꯛ ꯆꯠꯁꯦꯅ ꯍꯥꯏꯅꯕꯅꯦ ꯑꯗꯨ ꯃꯇꯝꯗꯤ ꯀꯩꯅꯣ ꯇꯧꯗꯦ ꯃꯇꯝ ꯂꯦꯞꯅꯔꯒ ꯂꯩꯕꯗꯨꯗꯤ ꯂꯩꯇꯦ ꯑꯃꯃꯨꯛ ꯁꯪꯗ ꯑꯃꯃꯨꯛ ꯁꯪꯗ ꯑꯗꯨꯅ ꯐꯅ ꯍꯥꯏꯅꯗꯗꯤ ꯌꯥꯔ ꯍꯟꯗꯛꯁꯦ ꯐꯖꯅ ꯆꯠꯁꯗꯤ ꯍꯥꯏꯅꯕꯅꯦꯕ ꯑꯩꯈꯣꯏ ꯌꯥꯝ ꯌꯥꯝꯗꯕ ꯑꯩꯈꯣꯏ ꯃꯉꯥ ꯇꯔꯨꯛ ꯇꯧꯔꯒꯗꯤ ꯑꯗꯨꯝ ꯆꯠꯄ ꯌꯥꯔꯦꯅ ꯇꯧꯔꯒ ꯍꯥꯏꯗꯤ ꯍꯥꯏꯅꯕꯅꯦꯕ ꯑꯗꯨ ꯈꯪꯗꯦ ꯃꯔꯨꯞꯀ ꯇꯧꯁꯤꯒ ꯍꯥꯏꯕꯅꯦ ꯃꯄꯥꯟ ꯀꯣꯏ ꯆꯠꯄꯒꯤ ꯑꯃꯃ ꯑꯩꯈꯣꯏ ꯃꯌꯥꯝ ꯈꯔꯒ ꯅꯣꯡ ꯊꯥ ꯈꯨꯗꯤꯡꯒꯤ ꯈꯔ ꯈ ꯌꯥꯝ ꯌꯥꯝꯖꯕ ꯈꯥꯏꯖꯤꯟꯅꯔꯒ ꯃꯄꯥꯟ ꯆꯠꯄꯒꯤ ꯀꯩꯅꯣꯁꯨ ꯊꯝꯁꯦ ꯀꯥꯏꯅ ꯍꯥꯏꯅꯕꯅꯦ ꯍꯥꯏꯗꯤ ꯍꯥꯏꯅꯕꯅꯦ ꯊꯥꯢꯅ ꯍꯥꯢꯅꯕꯅꯦ ꯊꯕꯛ ꯑꯣꯏꯅꯗꯤ ꯄꯥꯡꯊꯣꯛꯇꯦ
ꯊꯨꯡꯁꯤꯟꯕ ꯌꯥꯏ ꯌꯥꯝꯃꯁꯨ ꯌꯥꯝꯗ꯭ꯔꯁꯨ ꯊꯥ ꯈꯨꯗꯤꯡꯒꯤ ꯆꯥꯝꯃꯉꯥ ꯆꯥꯝꯉꯥ ꯍꯥꯏ ꯁꯨꯝ ꯊꯨꯡꯖꯤꯟꯕ ꯌꯥꯏ ꯆꯠꯄ ꯆꯠꯂꯁꯨ ꯆꯠꯄ ꯆꯠꯇ꯭ꯔꯁꯨ ꯏꯁꯩꯁꯥ ꯊꯨꯡꯖꯤꯜꯂꯒ ꯊꯝꯍꯧꯕ ꯍꯥꯏꯁꯤꯒ ꯑꯗꯨꯝ ꯀꯩꯅꯣ ꯑꯣꯏꯗꯣꯏꯅꯦꯕꯀꯣ ꯑꯩꯈꯣꯏꯁꯨ ꯑꯩꯈꯣꯏ ꯃꯔꯤ ꯃꯉꯥ ꯑꯗꯨꯃꯥꯏꯅ ꯄꯣꯠꯂꯒ ꯊꯨꯡ ꯕꯅꯦ ꯄꯩꯁꯥꯕꯨꯗꯤ ꯂꯤꯁꯤꯡ ꯀꯨꯟ ꯀꯨꯟꯊ꯭ꯔꯥꯃꯨꯛ ꯁꯨꯔꯝꯃꯅꯤ ꯂꯤꯁꯤꯡ ꯑꯃꯝ ꯊꯪꯅꯕꯅꯦꯕꯀꯣ ꯊꯥ ꯃꯝꯒꯤ ꯑꯗꯨ ꯈꯪꯗꯦ ꯑꯣꯏꯗꯣꯔꯤꯔꯥ ꯑꯣꯏꯔꯗꯣꯏꯔꯥ ꯗꯨꯝ ꯇꯨꯡꯁꯤꯜꯂꯑꯗꯤ ꯀꯩꯅꯣꯝ ꯀꯩꯅꯣ ꯇꯧꯔꯁꯨ ꯌꯥꯝꯃꯗꯤ ꯃꯤ ꯃꯉꯣꯟꯗ ꯊꯥꯗꯣꯛꯑꯒ ꯁꯟꯗꯣꯢ ꯆꯥꯔꯁꯨ ꯌꯥꯏꯗꯅꯀꯣ
ꯌꯥꯏ ꯄꯩꯁꯥꯗꯤ ꯥꯥꯁ ꯃꯥꯡꯕ ꯂꯩ ꯄꯣꯟꯊꯦꯗ ꯇꯨꯡꯁꯤꯜꯂꯤꯉꯩ ꯀꯥꯟꯅꯔꯤꯅꯤ ꯀꯩꯅꯣ ꯆꯠꯄꯗꯗꯤ ꯗꯔꯀꯥꯔ ꯂꯩꯔꯒꯗꯤ ꯆꯠꯇ꯭ꯔꯁꯨ ꯌꯥꯏꯗꯅ ꯄꯩꯁꯥꯗꯣ ꯍꯥꯟꯅ ꯃꯌꯥꯝ ꯑꯃ ꯌꯥꯝꯍꯜꯂꯒ ꯆꯠꯂꯁꯨ ꯌꯥꯏ ꯅꯍꯥ ꯑꯣꯏꯔꯤꯉꯩꯗ ꯆꯠꯄꯒꯤ ꯅꯨꯡꯉꯥꯏꯕ ꯑꯃꯁꯨ ꯂꯩ ꯑꯗꯨꯕꯨꯗꯤ ꯈꯪꯗꯦ
ꯑꯩꯈꯣꯏꯗꯒꯤꯗꯤ ꯅꯣꯏꯅꯕꯨ ꯍꯦꯟꯅ ꯆꯠꯂꯤ ꯁꯤꯅꯦ ꯍꯥꯏꯗꯤ ꯄꯨꯔꯥ ꯋꯥꯈꯪ ꯃꯆꯥꯒꯤ ꯇꯥꯏꯞꯇ ꯅꯣꯢ ꯆꯠꯂꯤꯁꯤꯅ ꯍꯧꯖꯤꯛ ꯑꯥ ꯀꯩꯅꯣ ꯇꯧ ꯂꯣꯏꯔꯁꯤꯐꯧ ꯑꯗꯨꯝ ꯆꯠꯂꯩ ꯑꯩꯈꯣꯏꯗꯤ ꯀꯗꯥꯥꯏꯗꯩꯅꯣꯗ ꯆꯠꯄ ꯍꯥꯏ ꯁꯨꯡ ꯆꯠꯄ ꯆꯠꯂꯛꯇꯦꯗ ꯏꯁꯩ ꯑꯃ ꯊꯥꯕꯜ ꯑꯃ ꯌꯦꯡꯕ ꯆꯠꯄ ꯍꯥꯏꯁꯦ ꯅꯣꯡ ꯐꯥꯗꯣꯛꯀꯤ ꯋꯥꯅꯦꯕ ꯑꯗꯨꯝ ꯑꯗꯨꯗ ꯑꯩꯈꯣꯏ ꯑꯦꯛꯖꯥꯝꯃꯨꯛ ꯂꯩꯅꯤ ꯑꯃꯃꯨꯛ ꯂꯩꯅꯤ ꯂꯥꯏꯔꯤꯛ ꯂꯥꯏꯔꯤꯛ ꯂꯥꯏꯔꯤꯛ ꯇꯧꯔ ꯂꯩꯔꯤꯀꯥꯟꯗ ꯑꯗꯨꯅ ꯍꯦꯛꯇ ꯑꯣꯏꯔꯕ꯭ꯔꯥꯁꯨ ꯑꯣꯏꯕ ꯅꯠꯇꯕ ꯈꯪꯉꯦꯗ ꯄꯨꯟꯁꯤꯁꯨ ꯑꯗꯨꯝ ꯌꯥꯝ ꯇꯟꯂꯞ ꯇꯥꯏꯞ ꯇꯧꯔꯛꯄꯗꯣ ꯑꯩꯅ ꯍꯤꯡꯉꯤꯁꯤꯕꯨ ꯑꯗꯨꯝ ꯀꯩꯅꯣꯝꯕ ꯑꯗꯨꯝ ꯇꯧꯔ ꯂꯩꯕ ꯆꯠꯄ ꯆꯞ ꯆꯞ ꯆꯞ ꯃꯥꯟꯅꯔꯒ ꯈ ꯅꯣꯡꯉꯥꯂꯅꯤ ꯆꯥꯛ ꯈꯔ ꯆꯥꯔꯅꯤ ꯑꯃꯨꯛ ꯊꯕꯛ ꯆꯠꯂꯨꯔꯅꯤ ꯍꯜꯂꯅꯤ ꯆꯥꯛ ꯆꯥꯔ ꯇꯨꯝꯃꯅꯤ ꯅꯣꯡꯉꯥꯂꯨꯔ ꯑꯃꯨꯛ ꯆꯞ ꯃꯥꯟꯅꯕꯗꯣ ꯑꯗꯨꯃꯥꯏꯅ ꯃꯥꯅ ꯇꯧ ꯂꯩꯔꯦ ꯑꯩꯈꯣꯏ ꯖꯤ
ꯆꯠꯄꯒꯤꯗꯤ ꯐꯅꯌꯥꯝ ꯆꯠꯂꯦ ꯐꯅꯌꯥꯝ ꯆꯠꯂꯦ ꯍꯥꯏꯕꯗꯤ ꯁꯨꯝ ꯂꯝꯕꯥ ꯆꯥꯟꯅꯕ ꯍꯥꯏꯒꯗ꯭ꯔꯥ ꯑꯗꯨꯃꯥꯏꯅ ꯑꯗꯨꯝ ꯍꯧꯅꯔꯒ ꯑꯗꯨꯝ ꯆꯠꯄꯗꯗꯤ ꯑ ꯑꯩꯁꯤꯅ ꯑꯃꯨꯛ ꯃꯌꯥꯝꯁꯤꯅ ꯑꯃꯨꯛ ꯑꯗꯨꯝ ꯑꯩ ꯑꯩ ꯌꯥꯎꯗ꯭ꯔꯒꯗꯤ ꯅꯨꯡꯉꯥꯏꯇꯕꯒꯤ ꯐꯤꯕꯝ ꯑꯝꯗ ꯑꯗꯨꯝ ꯂꯩꯌꯦꯕ ꯈꯕ꯭ꯔꯥ ꯑꯗꯨꯅ ꯑꯩꯁꯦ ꯑꯗꯨꯝ ꯃꯌꯥꯝ ꯃꯔꯛꯇ ꯑꯗꯨꯝ ꯌꯥꯎꯕꯁꯦ ꯑꯗꯨꯝ ꯈ ꯁꯨꯡꯁꯣꯏ ꯁꯣꯏꯗꯕꯤꯗꯣ ꯑꯣꯏꯕꯗꯣ ꯑꯣꯏ ꯂꯩꯔꯦꯕ ꯑꯩꯖꯦ ꯆꯠꯂꯔꯣꯢꯒꯦ ꯍꯥꯏꯔꯁꯨꯅꯦ ꯑꯃꯅ ꯑꯃꯨꯛ ꯍꯥꯏꯖꯤꯜꯂꯛꯀꯅꯤ ꯑꯃꯅ ꯑꯃꯨꯛ ꯍꯥꯏꯖꯤꯜꯂꯛꯀꯅꯤ ꯑꯗꯨꯝ ꯆꯠꯅꯤꯡꯗ꯭ꯔꯒꯁꯨ ꯑꯗꯨꯝ ꯆꯠꯍꯟ ꯆꯠꯍꯟꯕꯗ ꯅꯝꯗꯅ ꯑꯗꯨꯃꯥꯏꯅ ꯑꯣꯏ ꯍꯥꯏꯕ ꯑꯩꯅ ꯌꯥꯝ ꯀꯟꯅ ꯆꯠꯅꯤꯡꯉꯕꯒꯤ ꯋꯥꯁꯨ ꯅꯠꯇꯦꯕ ꯑꯗꯣ ꯈꯪꯗꯦ ꯑꯩꯒꯤ ꯗꯥꯎꯅ ꯍꯥꯏꯇꯥꯔꯦ ꯈꯔ ꯆꯀꯟꯕ ꯃꯤ ꯑꯣꯏꯕ ꯅꯠꯇ꯭ꯔꯒꯅ ꯃꯌꯥꯝ ꯃꯔꯛ ꯄꯨꯟꯕꯗ ꯈꯔ ꯃꯣꯏꯅ ꯅꯨꯡꯉꯥꯏꯖꯕ ꯅꯨꯡꯉꯥꯏꯖꯕ ꯑꯃ ꯑꯣꯏꯕꯗꯣ ꯑꯗꯨ ꯑꯣꯏꯌꯦꯕ ꯑꯗꯨꯒꯤ ꯑꯩ ꯌꯥꯎꯗ꯭ꯔꯦ ꯅꯨꯡꯉꯥꯏꯇꯦꯗ ꯇꯧꯗꯣꯏꯅꯦꯕ
ꯑꯗꯨ ꯍꯥꯏꯔꯒ ꯉꯔꯥꯡ ꯋꯥꯔꯤ ꯑꯃ ꯅꯤꯡꯁꯤꯡ ꯈꯣꯏꯕꯤꯝꯗ ꯃꯣꯏꯒꯤ ꯗꯨꯀꯥꯟ ꯐꯝꯕ ꯐꯝꯃꯤꯟꯅꯕ ꯃꯤꯔ ꯈꯪꯗꯦꯕꯀꯣ ꯑꯗꯨꯅ ꯍꯥꯏꯔꯛꯑ ꯅꯣꯏ ꯇꯥꯃꯣꯗꯣ ꯃꯤ ꯈꯪꯅꯕ ꯂꯩꯕ꯭ꯔꯥ ꯈꯣꯠꯄ꯭ꯔꯥ ꯑꯗꯣ ꯃꯌꯥ ꯑꯣꯏꯖꯔꯒꯦ ꯈꯣꯠꯂꯒꯦ ꯍꯥꯏꯔꯛꯑꯦꯅ ꯑꯩꯈꯣꯏ ꯃꯝꯆꯥꯗ ꯈꯣꯏꯕꯂꯦꯝꯖꯅ ꯑꯩꯈꯣꯏ ꯃꯝꯆꯥꯅ ꯀꯩꯝ ꯍꯥꯏꯔꯛꯇꯕ꯭ꯔꯥ ꯍꯥꯏꯅ ꯍꯥꯏꯕ ꯑꯩꯅ ꯀꯩ ꯃꯇꯥꯡꯒꯤꯅꯣ ꯀꯩꯝ ꯍꯥꯏꯔꯛꯇꯦ ꯈꯣꯠꯇꯦ ꯍꯥꯏꯕ ꯍꯣ ꯅꯪ ꯁꯨꯃꯥꯏꯅ ꯇꯧꯕꯅꯤ ꯈꯣꯠꯄꯅꯤ ꯃꯆꯥ ꯑꯃ ꯊꯦꯡꯅꯟꯗꯕꯩ ꯃꯇꯝ ꯆꯥꯅꯗꯕꯩ ꯍꯪꯕ ꯇꯟꯕꯒꯤꯁꯨ ꯑꯣꯏꯔꯝꯒꯅꯤ ꯍꯥꯏꯔꯛꯇꯕꯅꯤ ꯈꯣꯠꯇꯕꯅꯤ ꯀꯃꯥꯏꯅ ꯇꯧꯕꯅꯣ ꯈꯣꯠꯄꯅꯣ ꯁꯨꯝ ꯍꯪꯉꯛꯏꯅꯦꯅ ꯑꯩꯅ ꯑꯁ ꯌꯥꯝ ꯇꯥꯅꯤꯡꯗꯦꯗꯅ ꯈꯣꯠꯇꯦꯗꯅ ꯍꯥꯏꯈꯤꯕꯅꯤ ꯍꯥꯏꯕꯗꯤ ꯌꯨꯝ ꯀꯩ ꯑꯃ ꯁꯥꯗꯅ ꯈꯣꯠꯇꯅ ꯇꯧꯁꯨ ꯂꯩꯇꯦ ꯑꯗꯨꯒꯤ ꯍꯦꯛꯇ ꯑꯩ ꯍꯧꯖꯤꯛꯃꯛꯨꯛ ꯂꯨꯍꯣꯡꯗꯕ ꯌꯥꯗꯦ ꯍꯥꯏꯕꯒꯤ ꯈꯣꯡꯐꯝꯁꯨ ꯂꯩꯕ ꯅꯠꯇꯕꯅꯤꯅ ꯑꯗꯨꯝ ꯀꯣꯟꯅ ꯀꯩꯅꯣ ꯇꯧꯕꯣ ꯃꯤ ꯂꯩ ꯑꯩꯈꯣꯏ ꯑꯗꯨꯃꯥꯏꯅ ꯍꯥꯏꯈ꯭ꯔꯣꯅ ꯍꯦꯟꯈ꯭ꯔꯕꯅꯤ
ꯑꯗꯨꯁꯨ ꯑꯗꯨꯝ ꯈꯪꯅ ꯊꯣꯛꯄꯗꯤ ꯌꯥꯏ ꯀꯩꯅꯣ ꯈꯪꯅ ꯊꯣꯛꯑꯒ ꯂꯩꯣꯏꯔ ꯂꯣꯏꯔꯦ ꯎꯝ ꯍꯥꯏꯕꯗꯤ ꯅꯉꯣꯟꯗ ꯍꯧꯖꯤꯛ ꯍꯥꯏꯔꯛꯏꯗꯨꯅꯗꯤ ꯑꯗꯨꯝ ꯅꯪꯒꯤ ꯃꯈꯥ ꯊꯥꯕ ꯑꯉꯥꯡꯗꯤ ꯑꯣꯏꯔꯝꯅꯦꯕ ꯏꯄꯤꯤꯟꯆꯥꯗꯣ ꯑꯗꯨꯗꯨꯅ ꯑꯗꯨꯝ ꯆꯍꯤ ꯑꯍꯨꯝ ꯑꯃ ꯃꯔꯤ ꯑꯃ ꯑꯗꯨꯝ ꯈꯪꯅꯕ ꯌꯥꯏ ꯍꯥꯏꯕꯗꯤ ꯅꯪꯅ ꯍꯧꯖꯤꯛ ꯍꯧꯖꯤꯛꯃꯛꯥꯎ ꯅꯪꯒꯤ ꯊꯕꯛ ꯏꯪꯈꯥꯡꯒꯤ ꯑꯃ ꯑꯃ ꯀꯩꯅꯣ ꯀꯟꯅ ꯆꯦꯟꯅꯔꯤꯕꯅꯤꯅ ꯅꯨꯡꯉꯥꯏꯅꯔꯒ ꯑꯗꯨꯝ ꯀꯥꯏ ꯇꯧꯕ ꯌꯥꯏ ꯀꯩꯅꯣ ꯍꯌꯦꯡ ꯌꯨꯝ ꯄꯥꯅꯤꯡꯉꯦꯅ ꯍꯌꯦꯡ ꯈꯨꯗꯛꯇ ꯍꯦꯛꯇ ꯅꯨꯄꯤ ꯃꯦꯛꯇꯗꯣ ꯂꯧꯔꯒ ꯄꯥꯜꯂ ꯌꯥꯎ ꯇꯦ ꯍꯥꯏꯕ ꯍꯥꯟꯅ ꯈꯤꯇꯪ ꯈꯤꯇꯪ ꯀꯨꯏꯅ ꯁꯥꯟꯅ ꯂꯣꯏꯅꯔꯒꯗꯤ ꯃꯥꯒꯤ ꯄꯨꯛꯆꯦꯜ ꯀꯔꯤ ꯀꯔꯥ ꯑꯃ ꯑꯃ ꯂꯣꯏ ꯈꯪꯅꯗꯦꯗꯅꯀꯣ ꯈꯪꯗꯣꯛꯄꯁꯤ ꯗꯔꯀꯥꯔ ꯂꯩꯗꯅ ꯈꯪꯅꯗꯅ ꯇ ꯀꯥꯏꯅ ꯇꯧꯕꯁꯤꯗꯤ ꯌꯥꯝ ꯑꯋꯥꯠꯄꯅꯦꯕ ꯍꯌꯦꯡ ꯀꯩ ꯍꯥꯏꯅꯤ ꯍꯞꯇꯥ ꯑꯃꯈꯛ ꯈꯪꯅꯍꯜꯂꯒ ꯊꯥꯡ ꯑꯃꯈꯛ ꯈꯪꯅꯍꯜꯂꯒ ꯄꯨꯛꯆꯦꯟꯁꯨ ꯑ ꯊꯊꯧ ꯃꯝ ꯈꯪꯗꯕꯤꯗ ꯎꯝ ꯌꯨꯝꯗ ꯄꯥꯟꯃꯤꯟꯅꯔꯨꯅꯦ ꯑꯗꯒꯤꯗꯤ ꯀꯩ ꯍꯥꯏꯅꯤ ꯃꯣꯠ ꯇꯤꯟꯅꯗꯗꯅ ꯀꯥꯏꯅꯕ ꯑꯗꯒꯤ ꯁꯥꯎꯅꯕ ꯃꯌꯥꯝ ꯑꯃ ꯊꯣꯛꯂꯛꯏꯕ ꯃꯌꯥꯝꯁꯦ ꯁꯤꯅꯤ ꯂꯥꯏꯕꯛ ꯐꯗꯅ ꯃꯣꯠ ꯆꯥꯅꯈ꯭ꯔꯒꯗꯤ ꯑꯗꯨꯝ ꯐꯕ
ꯎꯝ ꯎꯝ
ꯑꯗꯨꯅ ꯍꯥꯟꯅ ꯈꯤꯇꯪ ꯀꯨꯏꯅ ꯁꯥꯡꯅ ꯂꯣꯏꯅꯕ ꯑꯃ ꯗꯔꯀꯥꯔ ꯂꯩꯕ꯭ꯔꯥꯅ ꯈꯜꯂꯦ ꯑꯩꯒꯤ ꯑꯣꯏꯅꯗꯤ
ꯑꯁ ꯈꯪꯗꯦꯗ ꯑꯗꯨꯒꯤ ꯑꯩꯅ ꯃꯤ ꯈꯪꯅꯕ ꯂꯩ ꯍꯥꯏꯈ꯭ꯔꯣ ꯈꯣꯠꯈ꯭ꯔꯣ ꯑꯗꯨꯃꯥꯏꯅ ꯇꯧꯔꯣ ꯍꯥꯏꯗꯣꯛꯍꯟꯈ꯭ꯔꯦꯕꯀꯣ ꯑꯩꯀꯣꯏꯕ ꯑꯃꯁꯨ ꯍꯪꯒꯣꯏꯅ ꯍꯥꯏꯔꯛꯏꯕ ꯑꯗꯩ ꯈꯨꯣꯏ ꯃꯆꯥꯁꯨ ꯑꯩꯗꯣ ꯑꯃꯨꯛ ꯑꯩꯅ ꯊꯦꯡꯁꯨ ꯊꯦꯡꯅꯗ꯭ꯔꯦ ꯍꯅ ꯍꯥꯟꯗꯒꯤ ꯑꯗꯨꯝ ꯊꯕꯛꯀꯤ ꯀꯩꯀꯩ ꯑꯃꯃ ꯃꯤ ꯆꯦꯟꯕ ꯈꯣꯠꯄ ꯇꯧꯕꯅ ꯌꯨꯝꯁꯨ ꯄꯥꯛ ꯂꯩꯇ꯭ꯔꯦꯗꯅꯀꯣ ꯑꯗꯨꯗꯒꯤ ꯃ ꯁꯨꯝ ꯑꯃꯨꯛ ꯍꯥꯡꯖꯤꯜꯂꯛꯄ ꯃꯥꯜꯂꯦꯕ ꯈꯔ ꯑꯗꯨꯝ ꯂꯨꯅ ꯍꯥꯏꯗꯤ ꯁꯦꯔꯦꯁ ꯇꯥꯗ ꯍꯥꯡꯉꯛꯄ ꯃꯥꯜꯂꯦ ꯑꯗꯨꯗꯒꯤ ꯍꯟꯗꯦꯠ ꯇꯣꯛꯁꯤ ꯇ ꯁꯤ ꯋꯥꯔꯤꯁꯦ ꯀꯣꯏꯁꯨ ꯍꯥꯏꯏꯒꯤ ꯃꯤꯅꯤꯗ ꯍꯣꯏ ꯃꯤꯕꯨꯗꯤ ꯍꯥꯏꯔꯛꯇ꯭ꯔꯦꯗ ꯍꯥꯏꯕꯗꯤ ꯑꯩꯅ ꯌꯥꯗꯦ ꯍꯥꯟꯅ ꯀꯟꯊꯣꯛꯈ꯭ꯔꯕꯅꯤꯅ ꯍꯥꯏꯔꯛꯇ꯭ꯔꯤꯕ ꯃꯤꯕꯨꯗꯤ
ꯑꯩꯗ ꯅꯨꯄꯥ ꯃꯆꯥꯥꯗꯤ ꯈꯔ ꯀꯨꯏꯅ ꯂꯩꯕꯁꯨ ꯌꯥꯏꯗ ꯏꯅꯦꯕꯅꯥ ꯀꯥꯕꯩ ꯋꯥꯅꯤ
ꯎꯝ
ꯑꯣꯝ ꯆꯥꯛ ꯆꯥꯏ ꯑꯦꯍꯦ ꯉꯁꯤ ꯑꯆꯥꯄꯣ ꯍꯧꯥꯎꯗ꯭ꯌꯦ ꯉꯁꯤꯁꯦ ꯀꯥꯀꯠꯂꯨꯗꯤꯦ ꯉꯔꯥꯡꯁꯦ ꯃꯥꯁꯦ ꯊꯕꯛꯁꯦ ꯌꯥꯝꯅ ꯍꯦꯟꯃꯟꯈ꯭ꯔꯦꯕ ꯑꯗꯒꯤ ꯃꯁꯥꯁꯤꯁꯨ ꯂꯤꯠ ꯊꯤꯟꯗꯣꯛꯄꯗꯣ ꯑꯗꯨ ꯇꯧꯔꯕ ꯑꯗꯒꯤ ꯆꯥꯛ ꯆꯥꯅꯤꯡꯗꯦ ꯆꯥꯅꯤꯡꯗꯦ ꯇꯧꯔꯝꯕꯅꯦ ꯑꯗꯩꯗꯤ ꯎꯃꯣꯡ ꯃꯦꯞꯄꯗꯨꯣ ꯐꯖꯅ ꯃꯦꯜꯂꯨ ꯏꯀꯥꯏꯊꯕꯤ ꯀꯩꯀꯥ ꯍꯥꯞꯄꯒ ꯑꯩꯒꯤ ꯅꯃꯨꯛ ꯀꯣꯕꯤ ꯀꯥ ꯇꯧꯔꯒ ꯃꯐꯝ ꯃꯀꯛꯅꯤ ꯀꯩ ꯀꯩꯀꯥ ꯈꯔ ꯍꯥꯞꯆꯜꯂꯦ ꯑꯗꯨꯒ ꯊꯣꯏꯗꯤꯡ ꯕꯦꯁꯣꯟ ꯈꯔ ꯍꯥꯞꯆꯜꯂꯦ ꯊꯣꯏꯗꯤꯡ ꯌꯥꯎꯗꯦ ꯕꯦꯁꯣꯟꯒꯨꯝꯕ ꯈꯔ ꯍꯥꯞꯆꯤꯜꯂꯦ ꯑꯗꯨꯒ ꯁꯨꯃꯥꯏꯅ ꯇꯧꯔꯒ ꯑꯩꯒꯤꯗꯤ ꯃꯣꯔꯣꯛ ꯁꯥꯗꯕꯤꯗ ꯇꯣꯠꯂ ꯇꯣꯉꯥꯟ ꯆꯥꯖꯔꯦ ꯃꯥꯅ ꯏꯀꯥꯏꯊꯕꯤ ꯅꯣꯏꯁꯤꯜꯂꯒ ꯆꯥꯔꯦ ꯊꯥꯡꯖꯟ ꯆꯥꯅꯤꯡꯉꯦ ꯊꯥꯡꯖꯤꯡ ꯑꯝꯇ ꯂꯩꯇꯕ ꯑꯗꯨꯃꯥꯏꯅ ꯇꯧꯔꯒ ꯃꯥꯗ ꯆꯥꯛꯇꯣ ꯐꯅꯌꯥꯝ ꯆꯥꯈꯤ ꯆꯥꯅꯤꯡꯗꯦ ꯍꯥꯏꯔꯝꯕꯅꯤ ꯆꯥꯛꯇꯣ ꯑꯗꯩꯗꯤ ꯆꯥ ꯈꯔꯒ ꯍꯥꯞꯄꯣꯅ ꯇꯧꯔꯒ ꯍꯥꯞꯄꯣ ꯇꯥꯈꯤꯕꯅꯤ ꯊꯕꯛꯁꯦ ꯁꯨꯗꯤ ꯁꯨꯅꯤ ꯊꯥꯎ ꯊꯥꯎ ꯂꯩꯕ ꯊꯥꯈ꯭ꯔꯕꯅꯦ ꯑꯩꯈꯣꯏ ꯇꯦꯝꯃꯅ ꯆꯠꯄꯗ ꯑꯝꯇ ꯂꯩꯕꯤꯔꯛꯑꯣꯅ ꯃꯥꯒꯤ ꯃꯥꯒꯤ ꯆꯠꯄꯗꯨꯗ ꯃꯥꯅ ꯇꯧꯔ ꯂꯩꯕꯤꯔꯛꯑꯦ ꯑꯗꯒꯤ ꯕꯦꯁꯣꯟꯒꯤ ꯃꯤꯗꯨꯁꯨ ꯑꯃꯨꯛ ꯏꯁꯣꯔꯗ ꯊꯤꯟꯕꯤꯔꯛꯑꯣꯅ ꯀꯧꯔꯦ ꯑꯗꯨꯒ ꯦꯁꯣꯔ ꯑꯃ ꯊꯤꯜꯂꯛꯑꯦ ꯕꯦꯁꯣꯟ ꯀꯩꯅꯣ ꯕꯣꯔꯥ ꯑꯃ ꯊꯤꯟꯕꯤꯔꯛꯑꯦ ꯑꯗꯨ ꯃꯥꯅ ꯍꯧꯕ ꯍꯧꯔꯝꯕ ꯌꯥꯏ ꯑꯩꯅ ꯏꯃꯨꯡꯗ ꯂꯩꯕꯁꯨ ꯎꯗ꯭ꯔꯦꯅꯦ ꯊꯕꯛ ꯇꯧꯅꯤꯡꯗꯤ ꯍꯥꯏꯈꯤꯕꯅꯤ ꯉꯁꯥꯏꯕꯨꯛꯇꯤ ꯇꯧꯗ꯭ꯔꯦꯕ ꯋꯥꯔꯦꯅ
ꯃꯩꯗꯤ ꯂꯥꯛꯄꯣ ꯑꯗꯨꯝ
ꯃꯩ ꯂꯥꯛꯑꯦ ꯑꯁ ꯉꯔꯥꯡꯗꯤ ꯌꯥꯝ ꯁꯥꯎꯅꯤꯡꯉꯦ ꯉꯔꯥꯡꯗꯤ ꯃꯩ ꯁꯨꯡ ꯉꯥꯡ ꯂꯥꯛꯇꯦ ꯄꯨꯡ ꯇꯔꯥꯃꯥꯊꯣꯏ ꯈꯔ ꯍꯦꯜꯂꯛꯄ ꯕꯥꯔꯣ ꯇꯥꯗ꯭ꯔꯤꯉꯩ ꯃꯔꯛ ꯑꯗꯨꯗꯥꯋꯥꯏꯗꯨꯗꯒꯤ ꯃꯨꯠꯈꯤꯕꯗꯨꯅ ꯅꯨꯡꯗꯥꯡ ꯋꯥꯏꯔꯝ ꯃꯨꯠꯂꯦ
ꯑꯩꯈꯣꯏꯁꯨ ꯉꯁꯥꯏ ꯃꯔꯛꯇ ꯈꯩꯅ ꯇꯧ ꯃꯣꯠꯂꯨꯏ ꯑꯁ ꯁꯥꯕ ꯀꯥꯟꯁꯨ ꯃꯩ ꯃꯨꯠꯄꯁꯦ ꯍꯧꯖꯤꯛꯇꯤ ꯅꯣꯡ ꯇꯥꯔꯦ ꯍꯥꯏꯇꯥꯥꯔꯒꯁꯨ ꯏꯪꯗꯦꯕꯀꯣ ꯈ ꯑꯗꯨ ꯆꯥꯛꯅꯔꯒ ꯇꯧꯔ ꯂꯩꯕꯗꯣ ꯑꯗꯨꯃꯥꯏꯅ ꯑꯣꯏꯌꯦꯕ ꯍꯗ ꯑꯗꯨꯗꯤ
ꯑꯆꯥꯄꯣ ꯍꯧꯥꯎ ꯂꯩꯔꯝꯕꯩ ꯃꯄꯥꯟꯗ ꯑꯩꯅ ꯈꯪꯗꯕ ꯑꯩꯅ ꯏꯃꯨꯡ ꯂꯩꯕꯁꯨ ꯇꯥꯗꯕ
ꯐꯔꯦ ꯐꯔꯦ ꯀꯌꯥꯝꯍꯧꯗꯣꯏꯖꯥꯠꯅꯣ ꯀꯌꯥꯝ ꯇꯣꯠꯂꯤꯅꯣ ꯇꯣꯠꯇꯅ
ꯃꯥꯅ ꯇꯣꯠꯄꯖꯦ ꯌꯥꯝ ꯌꯥꯝ ꯇꯣꯠꯄꯅꯤꯅꯦ ꯑꯃꯨꯛ ꯍꯧꯔꯤꯉꯩꯗ ꯍꯧꯧꯕꯅ ꯐꯩꯌꯦꯅ ꯃꯥꯒꯤꯗꯤ ꯑꯗꯨꯃꯥꯏꯅ ꯋꯥꯈꯜꯗ ꯂꯩ ꯍꯥꯏꯕ ꯃꯆꯦꯠ ꯃꯆꯦꯠ ꯇꯣꯠꯂ ꯂꯩꯕꯗ ꯇꯜꯂꯦꯅ ꯇꯣꯠꯄꯁꯤꯁꯨ ꯌꯥꯝ ꯋꯥꯕ ꯄꯣꯠꯅꯦ ꯍꯥꯏꯕ ꯈꯪꯕ꯭ꯔꯥ ꯑꯩꯈꯣꯏꯒꯤ ꯃꯨꯟꯅ ꯇꯣꯠꯇꯕ ꯌꯥꯗꯦꯕ ꯅꯩꯇꯕ ꯌꯥꯗꯦꯕ ꯈꯔ ꯃꯨꯟꯅ ꯉꯁꯥꯏꯒꯤ ꯃꯨꯟꯅ ꯅꯩꯍꯧꯗ ꯇꯥꯔꯗꯤ ꯄꯣꯠꯇꯣ ꯃꯄꯪ ꯃꯄꯪ ꯌꯥꯎꯔꯒ ꯑꯩꯈꯣꯏꯒꯤ ꯀꯩ ꯍꯥꯏꯅꯤ ꯑꯆꯥꯄꯣꯠꯇ ꯐꯨꯔꯤ ꯊꯨꯡꯕꯒꯤ ꯇꯥꯏꯞꯇ ꯊꯣꯛꯑꯦꯕꯀꯣ ꯑꯗꯨꯗꯨꯅ ꯄꯣꯠꯇꯣ ꯐꯖꯗꯕ ꯐꯖꯗꯕꯁꯨ ꯃꯤꯅ ꯄꯥꯝꯗꯦꯕ ꯑꯗꯣ ꯃꯤꯅ ꯄꯥꯝꯅꯕꯁꯨ ꯍꯣꯠꯅꯕ ꯍꯥꯎꯅꯕꯁꯨ ꯍꯣꯠꯅꯕ ꯎꯝ ꯋꯥꯕꯖꯥꯅꯤꯗ ꯌꯥꯝꯅ
ꯎꯝ ꯍꯥꯏꯗꯤ ꯅꯪꯗꯤ ꯉꯁꯤ ꯆꯠꯊꯣꯛ ꯇꯧꯕ ꯈꯣꯠꯇꯧꯕ ꯀꯩꯝꯇ ꯂꯩꯇ꯭ꯔꯕ ꯌꯨꯝꯗ ꯑꯗꯨꯝ ꯂꯩꯔꯗꯣꯏꯔꫭ ꯀꯃꯥꯏꯅ ꯇꯧꯕꯅꯣ
ꯀꯩꯝꯇ ꯂꯩꯇꯦ ꯆꯊꯣꯛꯑꯔꯣꯏ ꯃꯇꯝ ꯈꯔ ꯆꯠꯊꯣꯛꯈꯤꯔꯣꯏꯒꯦ ꯊꯕꯛ ꯏꯟꯈꯥꯡꯁꯤ ꯌꯥꯝ ꯆꯤꯟꯕꯅꯤꯅꯅꯦ ꯆꯠꯊꯣꯛꯁꯦ ꯍꯥꯏꯔꯒꯁꯨ ꯑꯩ ꯐꯔꯛ ꯇꯥꯔꯤꯑꯅ ꯈꯨꯝꯃꯗꯧꯅꯦ ꯍꯧꯖꯤꯛꯇꯤ ꯑꯩ ꯐꯔꯛ ꯌꯥꯝ ꯇꯥꯔꯤꯕ ꯍꯧꯖꯤꯛꯁꯦ ꯆꯠꯊꯣꯛ ꯈꯣꯠꯇꯣꯛꯄ ꯍꯥꯏꯁꯦ ꯁꯦꯟ ꯎꯝ
ꯅꯪꯗꯤ ꯐꯔꯛ ꯇꯥꯏ ꯍꯥꯏꯔ ꯇ ꯆꯠ ꯂꯩꯔꯝꯃꯤꯅꯦ ꯐꯣꯟ ꯇꯧꯔꯗꯤ ꯑꯩ ꯑꯗꯨ ꯂꯩꯌꯦ ꯃꯣꯏ ꯂꯥꯛꯁꯤꯟꯗꯅ ꯑꯗꯨ ꯇꯧꯗꯅ ꯍꯥꯏꯔ ꯎꯝ ꯆꯠ
ꯇꯧꯔꯤꯅꯤ ꯃꯤ ꯑꯗꯨꯅꯤ ꯒ꯭ꯌꯥꯟ ꯌꯥꯝ ꯇꯥꯗꯦ ꯃꯌꯥꯝꯒꯤ ꯀꯩꯅꯣꯁꯦ ꯕꯥꯔꯇꯣꯟꯁꯦ ꯑꯩ ꯑꯩ ꯀꯝꯄꯜꯁꯔꯤ ꯑꯣꯏꯔꯦꯕ ꯑꯩꯁꯨ ꯌꯥꯎꯗꯕ ꯁꯨꯡ ꯌꯥꯗꯕ ꯑꯩꯁꯦ ꯌꯥꯝꯅ ꯃꯔꯨ ꯑꯣꯏꯕ ꯃꯤ ꯑꯣꯏꯔꯦ ꯃꯌꯥꯝꯒꯤ ꯄꯨꯟꯕꯗ ꯑꯗꯨ ꯑꯣꯏ ꯂꯩꯔꯦ ꯇꯧꯔꯤꯁꯦ ꯒ꯭ꯌꯥꯟ ꯇꯥꯗꯦ ꯑꯩꯁꯨ ꯑꯗꯨ ꯅꯨꯡꯁꯨ ꯍꯦꯛꯇ ꯅꯨꯡꯉꯥꯏꯔꯛꯇꯦ ꯍꯥꯏꯕ
ꯈꯔ ꯆꯠꯄ ꯌꯥꯕ ꯈꯔ ꯆꯠꯇꯕ ꯌꯥꯗꯕ ꯑꯗꯨꯝ ꯌꯦꯡꯉꯒ ꯆꯠꯇ ꯌꯥꯗꯕꯅ ꯆꯠꯂꯦ ꯑꯗꯨꯝ ꯂꯣꯏ ꯆꯠꯂꯩꯔꯗꯤ ꯀꯃꯥꯏꯅ ꯇꯧꯗꯣꯏꯕ ꯅꯪ ꯍꯧꯖꯤꯛ ꯄꯩꯁꯥ ꯅꯨꯡꯁꯥꯁꯨ ꯌꯥꯝ ꯊꯣꯛꯄꯁꯨ ꯅꯠꯇꯦ
ꯎꯝ
ꯍꯣꯏ ꯐꯔꯦꯁꯦ ꯑꯩ ꯑꯝꯇ ꯊꯝꯃꯒꯦ ꯉꯇꯪ ꯄꯣꯊꯥꯒꯤꯒꯦ ꯑꯃꯨꯛ ꯇꯧꯔꯛꯀꯦꯀꯣ
ꯍꯣ ꯍꯣ ꯍꯣꯏ